ꯑꯣ ꯇꯥꯔꯦ ꯇꯥꯔꯦ ꯑꯣ ꯏꯇꯥ ꯅꯨꯡꯉꯥꯏꯔꯤꯕꯣ
ꯅꯨꯡꯉꯥꯏꯔꯤꯌꯦ ꯏꯇꯥ ꯏꯇꯥꯅ ꯏꯇꯥꯗꯤ ꯀꯩꯗꯧꯔꯝꯃꯤꯅꯣ ꯍꯧꯖꯤꯛꯄꯣ
ꯑꯩꯔꯣ ꯆꯛꯆꯥ ꯇꯣꯛꯄꯗ ꯉꯥꯏꯔꯤꯌꯦ ꯑꯗꯨꯒꯤ ꯉꯥꯍꯥꯛ ꯆꯥꯕ ꯇꯨꯝꯕ ꯑꯣꯏꯅ ꯐꯝꯃꯝꯃꯤꯌꯦ ꯑꯗꯨꯒ ꯁꯨꯝ ꯏꯇꯥꯗ ꯋꯥꯔꯤ ꯋꯥꯇꯥꯏ ꯁꯥꯟꯅꯗꯕ ꯈꯣꯠꯇꯕ ꯀꯨꯏꯔꯦ ꯀꯃꯥꯏ ꯀꯃꯥꯏ ꯇꯧꯔꯤꯖꯥꯠꯅꯣꯅ ꯍꯪꯒꯦꯅ ꯀꯣꯜ ꯁꯨꯝ ꯇꯧꯔꯛꯄꯅꯤꯗ
ꯑꯣ ꯉꯁꯤꯗꯤ ꯀꯥꯂꯦꯟ ꯌꯧꯔꯛꯑꯕꯅꯤꯅ ꯀꯥꯂꯦꯟꯒꯤ ꯏꯟꯁꯥꯡ ꯆꯥꯔꯦ ꯁꯧꯒ꯭ꯔꯤꯒ ꯀꯥꯡꯉꯧ ꯑꯃꯒ ꯆꯥꯏꯌꯦ ꯑꯗꯣ ꯉꯁꯥꯏ ꯑꯌꯨꯛꯀꯤ ꯃꯣꯔꯣꯛ ꯃꯦꯠꯄ ꯃꯇꯤꯠ ꯑꯃ ꯂꯩꯕ ꯑꯗꯨꯗꯨꯒ ꯄꯨꯟꯅ ꯑꯗꯨꯝ ꯆꯥꯁꯟꯈꯔꯦ ꯏꯇꯥ ꯍꯣꯏꯗꯤ ꯀꯔꯤ ꯏꯟꯁꯥꯡ ꯆꯥꯒꯦ
ꯑꯩꯈꯣꯏꯒꯤꯗꯤ ꯑꯩꯈꯣꯏ ꯃꯥꯅ ꯏꯔꯣꯜ ꯂꯩꯔꯝꯃꯦ ꯑꯗꯨꯅ ꯏꯇꯥꯅ ꯁꯧꯒꯔꯤ ꯄꯜꯂꯛꯑꯒꯥ ꯁꯧꯔꯤ ꯗꯨꯝ ꯆꯥꯅꯤꯡꯉꯤ ꯁꯧꯒ꯭ꯔꯤ ꯆꯥꯗꯕ ꯀꯨꯏꯔꯦ ꯍꯥꯏꯕ ꯑꯩꯈꯣꯏ ꯃꯥꯗꯣ ꯁꯧꯒ꯭ꯔꯤ ꯆꯥꯕꯗꯣ ꯃꯥꯗꯤ ꯆꯥꯅꯤꯡꯗꯦ ꯈꯣꯠꯇꯦꯅ ꯁꯧꯒ꯭ꯔꯤ ꯄꯥꯝꯗꯦꯕ ꯑꯩꯈꯣꯏ ꯃꯥꯗꯣ ꯑꯗꯨꯅ ꯁꯧꯒ꯭ꯔꯤꯗꯣ ꯑꯩꯅ ꯏꯪꯕꯅꯤ ꯑꯗꯨꯗꯣ ꯑꯃꯨꯛ ꯏꯟꯁꯥꯡ ꯃꯊꯦꯜ ꯑꯃꯨꯛ ꯇꯣꯉꯥꯟꯅ ꯊꯣꯡꯅꯕꯅꯤꯅꯅꯕꯀꯣ ꯐꯔꯛ ꯇꯥꯔꯦꯅ ꯁꯧꯒꯔꯤ ꯑꯗꯨꯝ ꯆꯥꯅꯤꯡꯉꯦ ꯁꯥꯅ ꯁꯥꯕꯁꯤꯗ ꯏꯇꯥꯗꯤ ꯍꯧꯖꯤꯛꯄꯨ ꯀꯥꯔꯤ ꯀꯥꯔꯤ ꯍꯣꯠꯅꯔꯤꯒꯦ
ꯍꯝ ꯍꯣꯏ ꯁꯧꯒ꯭ꯔꯤꯗꯣ ꯍꯧꯖꯤꯛꯇꯤ ꯀꯥꯂꯦꯟ ꯌꯧꯔꯕꯅꯤꯅ ꯑꯗꯨꯝꯕꯨꯗꯤ ꯍꯥꯎꯕꯅꯦ ꯑꯗꯣ ꯏꯃꯨꯡꯗ ꯏꯟꯖꯥꯡꯗꯨ ꯃꯥꯟꯅꯅ ꯆꯥꯃꯤꯟꯅꯗ꯭ꯔꯗꯤ ꯅꯨꯡꯉꯥꯏꯇꯕꯅꯤꯅꯦ ꯃꯆꯦꯠ ꯃꯆꯦꯠ ꯊꯣꯡꯕꯗꯣ ꯌꯥꯝꯅ ꯊꯕꯛꯇꯣ ꯋꯥꯏꯁꯤꯜꯍꯜꯂꯦꯕ ꯑꯗꯣ ꯑꯩꯕꯨꯗꯤ ꯍꯧꯖꯤꯛꯀꯥꯟꯕꯨꯗꯤꯅꯦ ꯀꯩꯁꯨ ꯊꯣꯏꯗꯣꯛꯄ ꯑꯍꯦꯟꯕ ꯍꯣꯠꯅꯗꯦꯗ ꯅꯍꯥꯟꯋꯥꯏꯒꯤ ꯑꯗꯨꯃꯥꯏꯅ ꯑꯗꯨꯝ ꯐꯤ ꯅꯨꯡ ꯁꯥꯕ ꯈꯣꯠꯄꯗ ꯑꯗꯨꯝ ꯃꯈꯥ ꯆꯠꯊꯔꯤꯌꯦ ꯑꯩꯈꯣꯏꯗꯣ ꯄꯥꯎ ꯏ ꯄꯥꯎ ꯐꯥꯎꯅꯗ꯭ꯔꯕꯅꯤꯅ ꯀꯅꯥꯅ ꯀꯔꯤ ꯇꯧꯔꯤꯗꯨ ꯈꯪꯅꯗ꯭ꯔꯦꯗ ꯇꯧꯔꯤꯁꯦ ꯄꯥꯛꯅꯁꯨ ꯐꯥꯎꯅꯗ꯭ꯔꯦ
ꯌꯥꯝ ꯐꯩꯅꯦ ꯏꯇꯥꯅ ꯐꯤꯁꯥꯔꯤ ꯏꯇꯥꯕꯨ ꯐꯩ ꯀꯩꯅꯣ ꯁꯥꯔꯤꯕꯣ ꯑꯩꯗꯤ ꯍꯧꯖꯤꯛꯀꯥꯟꯁꯦ ꯀꯩꯝꯇ ꯍꯣꯠꯅꯕ ꯉꯝꯗ꯭ꯔꯦ ꯍꯥꯏꯗꯤ ꯏꯃꯨꯡꯒꯤ ꯊꯕꯛ ꯏꯪꯈꯥꯡ ꯇꯧꯔꯤꯉꯩꯗ ꯊꯕꯛ ꯑꯃ ꯊꯤꯒꯗꯕꯁꯨ ꯊꯤꯕꯁꯨ ꯉꯝꯗ꯭ꯔꯦ ꯏꯃꯥꯒꯤ ꯃꯇꯦꯡ ꯄꯥꯡꯗꯅ ꯂꯩꯔꯦ ꯇꯧꯔꯤꯁꯦ ꯏꯃꯥꯅ ꯈꯔ ꯅꯥꯒꯟ ꯂꯦ ꯍꯟꯗꯛ ꯃꯁꯥꯗꯨꯖꯥꯅ ꯃꯁꯥ ꯑꯍꯟꯒ ꯑꯣꯏꯁꯜꯂꯛꯄꯒ ꯌꯥꯝ ꯁꯣꯟꯊꯒ꯭ꯔꯦ ꯑꯩꯈꯣꯏꯆꯦ ꯁꯨ ꯂꯨꯍꯣꯡꯕ ꯀꯨꯏꯈꯤꯗ꯭ꯔꯤꯕꯒꯤ ꯍꯦꯛꯅ ꯁꯣꯟꯊꯒꯤꯈꯤꯕ ꯃꯁꯥꯗꯣ ꯍꯦꯛ ꯁꯨꯝ ꯂꯩꯃꯤꯟꯅꯔꯃ ꯆꯠꯈꯤꯕꯒꯤ ꯀꯩꯝꯇ ꯑꯩꯅꯁꯨ ꯃꯥꯏ ꯃꯇꯦꯡ ꯄꯥꯡꯅꯕ ꯍꯣꯠꯅꯕꯗ ꯀꯩꯝ ꯇꯧꯕ ꯉꯝꯗ꯭ꯔꯦ ꯑꯩꯅꯁꯨ ꯑꯗꯨ ꯏꯇꯥꯅ ꯁꯥꯔꯤꯕ ꯐꯤꯗꯨꯕꯨ ꯀꯥꯔꯤ ꯐꯤꯅꯤ ꯍꯥꯏꯅꯣ
ꯑꯩꯕꯨꯗꯤꯅꯦ ꯃꯔꯛ ꯃꯔꯛꯇꯅꯅꯦ ꯐꯅꯦꯛ ꯈꯛꯇꯪ ꯁꯥꯕꯁꯨ ꯌꯥꯎꯋꯦ ꯑꯗꯨ ꯅꯠꯇ꯭ꯔꯒꯅ ꯃꯔꯛ ꯃꯔꯛꯇꯁꯨ ꯑꯗꯨꯝ ꯐꯅꯦꯛꯀ ꯐꯤꯒ ꯑꯃ ꯄꯥꯔꯒ ꯁꯦꯠꯄ ꯌꯥꯕꯤꯗꯣ ꯑꯗꯨ ꯑꯗꯨꯝ ꯁꯥꯕꯁꯨ ꯌꯥꯎꯋꯦꯕ ꯍꯥꯏꯗꯤ ꯃꯇꯝ ꯃꯇꯝꯒꯤ ꯃꯤꯅ ꯑ ꯍꯦꯟꯅ ꯄꯥꯝꯅꯕ ꯄꯣꯠꯇꯣ ꯑꯗꯨ ꯑꯣꯏꯅ ꯑꯗꯨꯝ ꯁꯥꯏ ꯍꯥꯏꯕ ꯇꯥꯔꯦ ꯑꯗꯨꯒ ꯁꯥꯕ ꯃꯇꯝꯗꯁꯨ ꯑꯗꯨꯝ ꯂꯪꯗꯣ ꯃꯈꯜ ꯃꯈꯜ ꯂꯩꯔꯒꯁꯨ ꯁꯥꯔꯦ ꯃꯨꯀꯥ ꯃꯈꯜ ꯃꯈꯜ ꯂꯩꯔꯒꯁꯨ ꯍꯥꯞꯄꯒꯁꯨ ꯁꯥꯔꯦ ꯑꯗꯣ ꯀꯥꯂꯦꯟ ꯌꯧꯔꯛꯑꯕꯅꯤꯅ ꯍꯧꯖꯤꯛꯄꯨꯗꯤ ꯑꯁꯨꯡꯕꯗꯣ ꯑꯍꯨꯟꯕꯤꯗꯣ ꯑꯗꯨ ꯁꯥꯒꯦꯅ ꯈꯜꯂꯤꯌꯦ ꯑꯗꯨꯃꯥꯏꯅ ꯇꯧꯕꯅꯦ ꯍꯣꯏꯅꯦ ꯏꯇꯥꯗꯣ ꯑꯁ ꯌꯨꯝꯒꯤ ꯃꯤ ꯌꯥꯝꯅ ꯂꯩꯇꯕꯁꯦ ꯊꯕꯛ ꯏꯟꯈꯥꯡ ꯁꯨꯕꯤꯅꯕ ꯈꯣꯠꯅꯕ ꯐꯖꯅ ꯍꯥꯏꯗꯤ ꯌꯨꯝꯒꯤ ꯃꯆꯤꯠ ꯃꯆꯥ ꯋꯥꯏꯔꯝ ꯁꯤꯠꯄꯥ ꯆꯥꯛ ꯏꯁꯤꯡ ꯊꯣꯡꯕ ꯁꯤꯒꯨꯕꯁꯦ ꯃꯤ ꯌꯥꯝ ꯂꯩꯇ꯭ꯔꯗꯤꯅꯦ ꯋꯥꯕ ꯅꯦꯕ ꯍꯥꯏꯖꯕ ꯋꯥꯅꯤ ꯑꯗꯨꯗꯨꯅ ꯑꯇꯣꯞꯄ ꯊꯕꯛ ꯑꯝꯇ ꯇꯧꯕ ꯉꯝꯗꯕꯅꯤ ꯑꯩꯅ ꯍꯧꯖꯤꯛ ꯇꯧꯏ ꯍꯥꯏꯔꯤꯁꯤꯁꯨ ꯑꯩꯒꯤꯗꯤ ꯑꯩꯈꯣꯏꯒꯤ ꯏꯃꯨꯡꯒꯤ ꯃꯤꯗꯣ ꯌꯥꯝꯕꯅꯤꯅ ꯃꯣꯏ ꯑꯇꯩꯅ ꯑꯇꯩ ꯑꯇꯩ ꯇꯧꯈꯔꯒ ꯑꯩꯅ ꯐꯤ ꯁꯥꯕꯁꯤꯗ ꯑꯣꯟꯁꯤꯟꯕ ꯉꯝꯕ ꯋꯥꯅꯦꯕ ꯑꯗꯨ ꯏꯃꯥ ꯅꯥꯏ ꯍꯥꯏꯗꯨꯕꯨ ꯆꯨꯝꯅꯒꯤ ꯁꯨꯝ ꯑꯍꯟ ꯑꯣꯏꯁꯜꯂꯛ ꯒꯥꯔꯥ ꯅꯠꯇ꯭ꯔꯒ ꯑꯍꯦꯟꯕ ꯀꯔꯤ ꯊꯣꯏꯗꯣꯛꯄ ꯅꯥꯕ꯭ꯔꯣ
ꯊꯣꯏꯗꯣꯛꯄꯗꯤ ꯅꯥꯕꯗꯤ ꯍꯥꯏꯗꯤ ꯁꯨꯝ ꯑꯩꯈꯣꯏꯆꯦꯁꯨꯨ ꯂꯨꯍꯣꯡꯕ ꯀꯨꯏꯗ꯭ꯔꯤꯕ ꯋꯥꯈꯜ ꯍꯦꯟꯅ ꯁꯣꯛꯆꯟꯈꯤꯕꯅꯣ ꯁꯨꯝ ꯂꯩꯃꯤꯟꯅꯔꯝꯃꯒ ꯅꯥꯒꯤ ꯍꯥꯏꯖꯕ ꯋꯥꯅꯦ ꯏꯅꯥꯎꯄꯥ ꯏꯕꯨꯡꯒꯨꯝꯕ ꯂꯩꯕ ꯅꯠꯇꯕꯅꯤꯅ ꯏꯆꯦ ꯏꯕꯥꯅꯤ ꯈꯛꯀ ꯑꯣꯏꯔꯦ ꯑꯗꯨꯗꯒꯤ ꯑꯩꯗꯤ ꯍꯥꯏ ꯍꯥꯏꯅ ꯑꯃꯨꯛ ꯉꯥ ꯥ ꯕꯣꯔꯗꯤꯡꯗꯁꯨ ꯂꯩꯔꯛꯏꯗꯅ ꯑꯩꯗꯤ ꯑꯗꯨꯗꯥꯅ ꯑꯃꯨꯛ ꯈꯔ ꯑꯃꯨꯛ ꯍꯥꯏꯗꯤꯅꯦꯀꯣ ꯈꯣꯃꯥ ꯈꯔ ꯂꯥꯞꯅꯔꯦꯅ ꯑꯩꯈꯣꯏ ꯆꯦꯒ ꯑꯗꯨꯝ ꯂꯩꯃꯤꯟꯅꯔꯛꯄ ꯑꯣꯏꯕꯒꯤ ꯑꯩꯈꯣꯏꯆꯦ ꯆꯠꯈꯤꯕꯗ ꯍꯦꯟꯁ ꯀꯣꯛꯊꯈꯤꯕꯗꯣ ꯏꯃꯥꯗꯣ ꯑꯗꯨꯒꯤ ꯑꯍꯟ ꯂꯩꯅꯥꯒ ꯑꯣꯏꯕ ꯋꯥꯈꯜ ꯍꯦꯟꯅ ꯈꯟꯖꯟꯒꯤꯕꯩꯅꯤꯗ ꯑꯗꯨꯕꯨꯗꯤ ꯑꯗꯨꯗꯒꯤ ꯑꯩꯅꯁꯨ ꯈꯔ ꯈꯔ ꯑꯥ ꯑꯩꯈꯣꯏꯆꯦ ꯂꯩꯔꯤꯉꯩꯗ ꯑꯃꯨꯛ ꯁꯦꯟꯗꯣꯅ ꯈꯔꯥ ꯈꯔꯥ ꯄꯨꯖꯔꯝꯕꯅꯦ ꯑꯩꯗꯣ ꯁꯦꯟꯗꯣꯏꯗꯨꯁꯨ ꯑ ꯉꯝꯗ꯭ꯔꯦ ꯍꯥꯏꯗꯤ ꯄꯩꯁꯥ ꯅꯨꯡꯈꯣꯝ ꯆꯠꯄꯗꯨꯁꯨ ꯑꯃꯨꯛ ꯑꯩꯈꯣꯏ ꯃꯥꯥꯗ ꯑꯃꯨꯛ ꯉꯣꯝꯁꯤꯜꯂ ꯆꯠꯇ꯭ꯔꯕꯃꯤꯅ ꯑꯗꯒꯤ ꯏꯃꯨꯡꯒꯤ ꯆꯥꯛ ꯊꯣꯡꯉꯤꯉꯩ ꯀꯣꯟ ꯐꯦꯡꯉꯤꯉꯩ ꯏꯃꯨꯡꯒꯤ ꯅꯨꯡꯇꯤꯒꯤ ꯇꯧꯔꯤꯕ ꯃ ꯃꯝ ꯁꯨꯝ ꯇꯧꯔꯤꯉꯩꯗꯅꯦ ꯆꯠꯊ ꯆꯠꯊꯣꯛꯄ ꯉꯝꯗ꯭ꯔꯦꯕ ꯑꯩꯁꯨ ꯑ ꯑꯗꯨꯅꯤꯅ ꯀꯃꯥꯏꯅ ꯇꯧꯅꯗꯦ ꯃꯤꯒꯤ ꯄꯩꯁꯥ ꯂꯧꯁꯟꯒꯗꯕ ꯂꯧꯁꯟꯗꯕꯤ ꯂꯩꯔꯤ ꯑꯩꯁꯦ ꯑꯃꯨꯛ ꯄꯩꯁꯥꯗ ꯃꯥꯡꯉꯗ꯭ꯔꯥ ꯄꯥꯈꯠ ꯈꯪꯗꯦꯅꯦ ꯇꯧꯔꯤꯁꯦ ꯑꯗꯨ ꯏꯇꯥꯗꯤ ꯌꯥꯝ ꯐꯩꯌꯦ ꯅꯪꯅ ꯐꯤ ꯁꯥꯔꯤꯗꯣ ꯑꯗꯨꯝ ꯄꯩꯁ
ꯑꯧ ꯄꯩꯁꯥꯒꯤ ꯋꯥꯗꯤ ꯀꯥꯟꯅꯩꯌꯦ ꯑꯗꯨꯗꯨꯅꯕꯨ ꯑꯩꯁꯨ ꯍꯥꯏꯗꯤ ꯁꯥꯔꯛꯄꯁꯦ ꯀꯨꯏꯔꯦꯗꯅ ꯐꯤꯗꯣ ꯑꯗꯨ ꯀꯨꯏꯔꯁꯨ ꯑꯗꯨꯝ ꯍꯥꯏꯗꯤ ꯂꯦꯞꯄ ꯂꯩꯇꯅ ꯑꯗꯨꯝ ꯁꯥꯔꯤꯁꯦ ꯑꯗꯨꯝ ꯈꯔꯗꯤ ꯑꯗꯨꯝ ꯀꯥꯟꯅꯔꯦ ꯍꯥꯏꯇꯥꯔꯦ ꯑꯗꯨꯝ ꯃꯇꯝ ꯃꯇꯝꯒꯤ
ꯏꯃꯨꯡꯒꯤ ꯀꯩꯒꯤ ꯑꯆꯤꯟꯅꯀꯣꯝ ꯑꯗꯩꯗꯤ ꯃꯔꯨꯞ ꯀꯔꯤ ꯀꯔꯥ ꯊꯥꯡꯕ ꯀꯩꯗꯧꯕ ꯂꯣꯏꯅ ꯀꯣꯟꯅꯩꯑꯦꯕ ꯌꯥꯝ ꯊꯤꯅ ꯍꯥꯏꯗꯤ ꯆꯥꯡ ꯅꯥꯏꯅ ꯑꯩꯈꯣꯏꯗꯣ ꯑꯇꯣꯞꯄ ꯊ ꯊꯕꯛ ꯑꯝꯇ ꯇꯧꯗꯅ ꯁꯤ ꯑꯗꯨꯝ ꯇꯧꯔꯒ ꯂꯩꯔꯕ ꯑꯣꯏꯕꯅꯤꯅꯅꯦ ꯀꯩ ꯍꯥꯏꯗꯣꯏꯅꯣ ꯑꯗꯨꯝ ꯅꯨꯡꯉꯥꯏꯔꯦ ꯌꯥꯝꯅ ꯑꯗꯨꯗꯨꯅꯅꯦ ꯁꯤꯁꯦ ꯉꯝꯃꯤꯈꯩꯗꯤꯅꯦ ꯑꯩ ꯑꯗꯨꯝ ꯁꯥꯈꯤꯒꯦꯅ ꯈꯜꯂꯦ ꯍꯥꯏꯗꯤ ꯍꯧꯖꯤꯛ ꯀꯜꯂꯤꯉꯩ ꯊꯕꯛ ꯁꯪꯉꯤꯀꯥꯟꯁꯤꯗ ꯉꯝꯕ ꯇꯥꯟꯕ ꯌꯥꯕ ꯇꯥꯟꯖꯜꯍꯧꯔꯒ ꯇꯧꯕ ꯅꯠꯇ꯭ꯔꯗꯤ ꯑꯅꯥ ꯑꯌꯦꯛ ꯌꯥꯎꯔꯛꯄ ꯀꯩꯗꯧꯕ ꯇꯝꯕ ꯉꯝꯗꯦ ꯑꯗꯩꯗꯤ ꯍꯧꯖꯤꯛ ꯏꯇꯥ ꯍꯣꯏꯒꯤ ꯏꯃꯨꯡꯒꯤ ꯑꯗꯨꯃꯥꯏꯅ ꯑꯩꯈꯣꯏ ꯏꯃꯨꯡꯗꯁꯨ ꯑꯃ ꯍꯦꯛ ꯂꯨꯍꯣꯡ ꯀꯩꯍꯣꯡꯕ ꯌꯥꯎꯔꯛꯄꯗ ꯊꯕꯛꯁꯦ ꯂꯣꯏꯅ ꯕꯦꯔꯥ ꯀꯥꯔꯛꯇꯣꯏꯅꯤꯅ ꯑꯗꯨꯅ ꯑꯩ ꯍꯧꯖꯤꯛ ꯁꯪꯉꯤꯀꯥꯟꯗ ꯉꯝꯃꯤꯈꯩ ꯁꯥꯎꯔꯒ ꯒꯦꯅ ꯍꯥꯏꯔꯒ ꯑꯩꯈꯣꯏ ꯏꯃꯨꯡ ꯃꯤꯈꯩꯁꯦ ꯊꯕꯛ ꯈꯥꯏꯗꯣꯛꯅꯔꯒ ꯇꯧꯔꯤꯅꯦ ꯑꯗꯣ ꯏꯇꯥ ꯍꯣꯏꯒꯤꯗꯣ ꯑꯁ ꯃꯤꯗꯣ ꯌꯥꯝ ꯂꯩꯇ꯭ꯔꯕꯅꯤꯅ ꯏꯇꯥ ꯏꯊꯟꯗ ꯋꯥꯔꯝꯃꯅꯤ ꯑꯁ ꯅꯨꯡꯉꯥꯏꯇꯦ ꯇꯥꯕꯗ
ꯋꯥꯏꯌꯦ ꯋꯥꯕꯒꯤ ꯋꯥꯗꯤ ꯅꯦ ꯍꯥꯏꯗꯤ ꯑꯩꯈꯣꯏꯃꯥꯒꯤ ꯁꯦꯕꯥꯃꯨꯛ ꯇꯧꯅꯤ ꯑꯗꯩ ꯏꯃꯨꯡꯒꯤ ꯀꯨꯞꯅꯨꯡ ꯑꯃꯨꯛ ꯍꯣꯠꯅꯅꯤ ꯑꯩ ꯏꯁꯥꯒꯤ ꯍꯥꯏꯕ ꯖꯥꯇꯁꯦ ꯀꯔꯤꯑꯝ ꯇꯧꯕ ꯉꯝꯗ꯭ꯔꯦ ꯍꯧꯖꯤꯛꯁꯤ ꯀꯩ ꯍꯥꯏꯅꯤ ꯏꯁꯥꯒꯤꯁꯦ ꯁꯦꯟꯊꯣꯛ ꯂꯝꯕꯤ ꯀꯩꯀꯩ ꯇꯧꯁꯤꯒꯦ ꯈꯟꯒꯗꯕꯁꯨ ꯈꯟꯟꯐꯝ ꯊꯣꯛꯗ꯭ꯔꯥꯗꯒꯤ ꯁꯟꯦꯟ ꯈꯔ ꯐꯦ ꯍꯧꯔꯀꯥꯟꯗ ꯑꯃꯨꯛ ꯀꯨꯁꯤꯗꯨꯁꯨ ꯑꯃꯨꯛ ꯃꯌꯨꯝ ꯄꯥꯟꯊꯣꯛꯈ꯭ꯔꯦ ꯑꯗꯨꯗꯒꯤ ꯒꯤꯗꯤ ꯃꯥꯒꯤ ꯄꯩꯁꯥ ꯈꯔ ꯇꯣꯡꯁꯤꯟꯖꯔꯝꯕꯅꯦ ꯑꯩꯁꯨ ꯇꯦꯛꯇꯦꯛ ꯇꯣꯡꯁꯤꯟꯖꯕꯗꯨꯅ ꯑꯃꯨꯛ ꯑꯩꯈꯣꯏ ꯁꯤꯒꯤ ꯂꯨꯍꯣꯡꯕꯗ ꯂꯣꯏ ꯆꯪꯈ꯭ꯔꯦ ꯑꯗꯨꯅ ꯑꯩꯒꯤ ꯍꯥꯏꯕ ꯑꯝꯇ ꯂꯩꯍꯧꯗ꯭ꯔꯦ ꯑꯩꯒꯤ ꯐꯅꯤꯦꯛ ꯈꯔ ꯈꯔ ꯇꯣꯡꯁꯤꯟꯖꯕꯅꯦ ꯃꯥꯒꯤ ꯂꯨꯍꯣꯡꯕꯗ ꯂꯣꯏ ꯄꯤꯊꯣꯛꯈ꯭ꯔꯦ ꯐꯅꯦꯛꯁꯨ ꯑꯗꯣ ꯑꯩ ꯅꯧꯅ ꯑꯃꯨꯛ ꯀꯩꯅꯣ ꯇꯧꯁꯤꯟꯗꯔꯦ ꯇꯧꯁꯦ ꯇꯨꯡꯁꯤꯟꯂꯝꯕ ꯌꯥꯔꯔꯣꯏ ꯑꯗꯩ ꯌꯥꯝ ꯆꯥꯎꯔꯛꯑꯕ ꯀꯧꯕꯅꯤꯅ ꯑꯃꯨꯛ ꯏꯃꯥꯒꯤ ꯃꯇꯦꯡꯁꯨ ꯑꯃꯨꯛ ꯄꯥꯡꯅꯤꯡꯉꯤꯗꯣ ꯃꯣꯏꯗꯒꯤ ꯅꯤꯕꯁꯨ ꯅꯨꯡꯉꯥꯏꯇꯦ ꯑꯗꯣ ꯏꯇꯥꯗꯤ ꯑꯃꯨꯛ ꯑꯁ ꯃꯤꯔꯣꯟ ꯂꯩꯕꯅꯤꯅ ꯅꯨꯡꯉꯥꯏꯔꯝꯅꯤ ꯑꯗꯨꯒꯤ ꯍꯥꯏꯔꯗꯤ ꯅꯆꯤꯟꯅꯥꯎꯁꯨ ꯌꯥꯝꯕꯅꯤꯅ ꯋꯥ ꯇꯥꯊꯣꯛ ꯇꯥ ꯁꯤꯟꯅꯔꯁꯨꯅꯨꯡꯉꯥꯏꯔꯝꯃꯦ ꯍꯧꯖꯤꯛ ꯑꯩꯈꯣꯏ ꯀꯩ ꯍꯦꯛ ꯋꯥ ꯇꯥꯊꯣꯛ ꯇꯥꯁꯤꯟ ꯇꯧꯅꯖꯕꯗꯨꯁꯨ ꯑꯃꯨꯛ ꯃꯌꯨꯝ ꯄꯥꯟꯈ꯭ꯔꯕꯅꯤꯅ ꯑꯃꯨꯛ ꯑꯇꯣꯞꯄꯒꯤ ꯁꯥꯒꯩꯒꯤ ꯃꯧ ꯑꯣꯏꯒ꯭ꯔꯃꯤꯅ ꯑꯃꯨꯛ ꯇꯥꯟꯅꯕꯗꯨꯁꯨ ꯅꯨꯡꯉꯥꯏꯇꯦꯗꯣ ꯑꯗꯨꯒꯤ ꯈꯜꯂꯒꯅꯦ ꯏꯊꯟꯇ ꯑꯃꯨꯛ ꯈꯣꯏꯃꯥꯒ ꯇꯥꯟꯅꯒꯗꯕꯁꯨꯦ ꯈꯨꯃꯥꯁꯤꯁꯨ ꯋꯥꯈꯜ ꯂꯩ ꯅꯥꯔꯅꯤꯗ ꯍꯧꯖꯤꯛ ꯃꯥꯅ ꯅꯥꯔ ꯂꯩꯔꯤꯁꯦ ꯑꯗꯨꯅ ꯃꯊꯥ ꯁꯥꯏꯏ ꯊꯠꯅ ꯈꯟꯐꯝ ꯈꯪꯗꯦ ꯏꯇꯥꯁꯨꯨ ꯅꯣꯡꯐꯗꯣꯛ ꯑꯩꯈꯣꯏꯗ ꯀꯣꯏꯔꯛꯄ ꯌꯥꯏ ꯀꯩꯅꯣ ꯏꯇꯥꯁꯨ ꯀꯨꯏꯔꯦ ꯂꯥꯛꯈꯤꯗꯕ
ꯍꯣꯏ ꯍꯣꯏ ꯑꯗꯨꯅꯦ ꯇꯧꯔꯤꯁꯦ ꯍꯣꯏ ꯅꯣꯡꯃꯗꯨꯕꯨꯗꯤ ꯀꯣꯏꯔꯛꯀꯦ ꯊꯕꯛꯁꯦ ꯍꯥꯏꯖꯕ ꯋꯥꯅꯤ ꯑꯩꯁꯨ ꯁꯣꯗ ꯁꯤꯁꯤꯃ ꯑꯗꯨꯝ ꯃꯥꯏ ꯑꯣꯟꯁꯤꯜꯂꯒ ꯇꯧꯔꯕꯅꯤꯅ ꯃꯤꯒꯤ ꯄꯤꯕ ꯅꯨꯃꯤꯠ ꯃꯇꯝꯗꯣ ꯅꯪꯅ ꯅꯪꯅꯕꯅ ꯁꯥꯕ ꯍꯣꯠꯅꯔꯛꯄꯗꯅꯦ ꯑꯩꯁꯨ ꯑꯇꯣꯞꯄ ꯑꯝꯇ ꯈꯥꯏꯗꯣꯛꯄꯒ ꯁꯪꯗ꯭ꯔꯕꯅꯤ ꯐꯣꯟ ꯋꯥꯔꯤ ꯁꯥꯟꯅꯕꯁꯤꯐꯥꯎ ꯎꯝ ꯁꯪꯗꯗꯅ ꯇꯧꯔꯤꯁꯤꯅꯦ ꯉꯁꯤ ꯈꯇꯪ ꯁꯥꯟꯅꯔꯤꯁꯤꯅꯦ ꯑꯗꯨꯗꯨꯅꯅꯦ ꯀꯩꯅꯣ ꯇꯧꯋꯦ ꯑꯗꯣ ꯏꯇꯥꯒꯤꯁꯨ ꯁꯨꯝ ꯐꯅꯦꯛ ꯐꯤꯔꯣ ꯑꯗꯨꯝ ꯂꯩꯅꯤꯡꯕ ꯌꯥꯎꯔꯗꯤ ꯑꯩ ꯑꯗꯨꯝ ꯃꯇꯝ ꯃꯇꯝꯒꯤ ꯃꯈꯜ ꯃꯈꯜ ꯁꯥꯕ ꯀꯥꯟꯗ ꯑꯗꯨꯝ ꯍꯥꯏꯔꯛꯀꯦ ꯄꯥꯝꯕ ꯌꯥꯎꯔꯗꯤ ꯑꯗꯨꯗ ꯑꯗꯨꯝ ꯂꯧꯁꯤꯜꯍꯧꯋꯣ ꯏꯇꯥꯒꯤꯁꯨ ꯇꯦꯛ ꯇꯦꯛ ꯑꯗꯨꯝ ꯊꯝꯖꯟꯕꯗꯨ ꯗꯔꯀꯥꯔ ꯃꯔꯨ ꯑꯣꯏꯕꯅꯤꯗꯅ ꯇꯧꯗ ꯌꯥꯔꯛꯇ꯭ꯔꯕꯅꯤꯅ ꯉꯁꯤ ꯍꯌꯦꯡ ꯍꯦꯛꯇ ꯇꯧꯅꯤ ꯍꯥꯏꯕ ꯅꯠꯇ ꯇꯥꯔꯒꯁꯨ ꯑꯃꯨꯛꯇ ꯄꯨꯂꯞ ꯇꯧꯕꯒꯤ ꯃꯍꯨꯠꯇ ꯑꯗꯨꯝ ꯈꯖꯤꯛ ꯈꯖꯤꯛ ꯊꯝꯍꯧꯕꯗꯣ ꯀꯥꯟꯅꯩꯗꯅ ꯑꯗꯨꯒ ꯃꯈꯜ ꯃꯈꯜꯁꯨ ꯂꯩꯍꯧꯕ
ꯐꯩꯌꯦ ꯐꯩꯌꯦ ꯑꯗꯨꯕꯨꯗꯤ ꯑꯗꯨ ꯏꯇꯥꯅ ꯑꯗꯨꯝ ꯍꯥꯏꯔꯛꯑꯣ ꯍꯥꯏꯗꯤ ꯁꯤ ꯃꯆꯨꯁꯦ ꯁꯥꯏ ꯈꯣꯠꯂꯦ ꯅꯪ ꯄꯥꯝꯕ꯭ꯔꯥ ꯑꯗꯨꯝ ꯍꯪꯉꯛꯑꯣ ꯑꯩ ꯑꯗꯨꯝ ꯑꯩ ꯑꯗꯨꯝ ꯇꯦꯛ ꯇꯦꯛ ꯍꯥꯏꯗꯤ ꯌꯥꯝ ꯂꯩꯕ ꯉꯝꯗ꯭ꯔꯒꯁꯨ ꯑꯗꯨꯝ ꯇꯦ ꯇꯦꯛ ꯑꯗꯨꯝ ꯊꯝꯖꯤꯟꯕ ꯌꯥꯔꯕꯅꯤ ꯑꯩꯁꯨ ꯑꯗꯨꯝ ꯏꯇꯥꯅ ꯁꯥꯔꯤꯉꯩꯗꯨꯗ ꯂꯥꯏꯁꯨ ꯂꯩ ꯍꯧꯅꯕ ꯇꯧꯒꯦ ꯑꯗꯨꯒ ꯍꯥꯏꯖꯕ ꯋꯥꯅꯤ ꯑꯗꯨꯝ ꯁꯥꯔꯕꯅꯤꯅ ꯅ ꯁꯥꯥꯒꯤꯁꯨ ꯑꯗꯨꯝ ꯐꯩꯅꯝꯅ ꯀꯥꯟꯅꯖꯔꯅꯤ ꯅꯅꯪꯁꯨ ꯑꯃꯃꯝꯇ ꯇꯣꯡꯁꯤꯟꯕꯅ ꯑꯗꯨꯝ ꯐꯥꯏꯅꯝꯗꯤ ꯌꯥꯝꯃꯝꯃꯅꯤ ꯑꯗꯨꯇꯥꯔꯒꯁꯨ ꯑꯗꯨꯗꯒꯤ ꯅꯣꯏꯒꯤ ꯅꯅꯥꯎꯅꯨꯄꯤ ꯑꯃ ꯂꯩꯕꯗꯣ ꯑꯗꯨꯗꯤ ꯀꯩꯀꯩ ꯍꯣꯠꯅꯔꯤꯒꯦ
ꯍꯟꯗꯛ ꯀꯣꯂꯦꯁ ꯀꯥꯕ ꯍꯧꯔꯦ ꯑꯗꯨꯃꯥꯏꯅ ꯇꯧꯔ ꯂꯩꯔꯦ ꯑꯗꯣ ꯑꯩꯈꯣꯏꯒꯤꯁꯨ ꯇꯨꯡꯁꯤꯟꯕ ꯍꯥꯏꯁꯦ ꯑꯩꯈꯣꯏꯁꯨ ꯌꯥꯝꯕꯅꯤꯅꯅꯦ ꯇꯧꯔꯤꯕ ꯄꯣꯠꯁꯦ ꯍꯌꯦꯡ ꯑꯃ ꯍꯦꯛ ꯑꯃꯒꯤ ꯍꯦꯛ ꯆꯠꯈꯤꯕꯗ ꯀꯩꯁꯨ ꯂꯩꯍꯧꯔꯨꯗꯣꯔꯤ ꯄꯣꯠꯅꯤꯗ ꯑꯗꯨꯗꯨꯅ ꯏꯃꯨꯡꯒꯤ ꯃꯆꯝꯠ ꯃꯆꯥꯛꯀꯤ ꯁꯤꯖꯤꯟꯅꯗꯕꯁꯨ ꯌꯥꯗꯕꯅꯤꯅ ꯑꯩꯈꯣꯏꯒꯤ ꯉꯇ ꯇꯨꯡꯁꯤꯜꯂꯒ ꯊꯝꯕꯁꯨ ꯌꯥꯕ ꯅꯠꯇꯦꯗꯣ ꯑꯗꯨꯗꯨꯅ ꯈꯔ ꯈꯔꯕꯨꯗꯤ ꯂꯩꯔꯤꯗꯨ ꯑꯣꯏ ꯇꯥꯔꯒꯁꯨ ꯑꯩꯈꯣꯏ ꯄꯨꯂꯞꯀꯤ ꯀꯣꯟꯅꯅꯕꯗꯤ ꯀꯩꯁꯨ ꯂꯩꯕ ꯅꯠꯇꯦ ꯈꯪꯗꯦ ꯇꯧꯔꯤꯁꯦ ꯑꯗꯨꯗꯨꯅ ꯑꯩꯈꯣꯏꯅ ꯂꯥꯏꯔꯤꯛ ꯂꯥꯏꯁꯨꯗꯣ ꯌꯥꯝꯅ ꯇꯝꯍꯧꯗꯅ ꯊꯕꯛ ꯏꯟꯈꯥꯡ ꯑꯃ ꯇꯧꯅꯤ ꯍꯥꯏꯕꯁꯨ ꯂꯩꯇ꯭ꯔꯕꯅꯤꯅ ꯑꯩꯈꯣꯏꯗꯤ ꯑꯩꯈꯣꯏꯅ ꯍꯩꯖꯔꯤꯕ ꯁꯤꯟꯐꯝꯁꯤꯗ ꯈꯔ ꯃꯄꯨꯡ ꯐꯥꯅ ꯑꯣꯟꯅꯁꯜꯂꯒ ꯇꯧꯕ ꯅꯠꯇ꯭ꯔꯗꯤ ꯉ ꯎꯄꯥꯏꯗꯨ ꯂꯩꯇ꯭ꯔꯦꯗꯅ ꯑꯗꯨꯗꯨꯅ ꯇꯧꯔꯤꯅꯤ ꯏꯇꯥ ꯇꯨꯃꯤꯟꯅ ꯂꯩꯕꯗꯤ ꯌꯥꯕ ꯅꯠꯇꯕꯅꯤꯅ
ꯑꯗꯨꯕꯨꯗꯤ ꯆꯨꯝꯃꯤ ꯏꯇꯥ ꯍꯥꯏꯗꯤ ꯑꯩꯈꯣꯏꯅ ꯂꯥꯏꯔꯤꯛ ꯂꯥꯏꯁꯨꯗ ꯌꯥꯝꯅ ꯃꯤ ꯂꯣꯏꯅ ꯃꯤꯃꯥꯟꯅꯅ ꯇꯝꯕ ꯉꯝꯒ꯭ꯔꯗꯤ ꯐꯕ ꯑꯗꯨꯁꯨ ꯉꯝꯍꯧꯗ꯭ꯔꯦꯗꯣ ꯄꯩꯁꯥ ꯅꯨꯡꯁꯥꯅꯉ ꯊꯣꯛꯇꯕꯅꯦ ꯑꯗ ꯌꯨꯝꯗ ꯌꯦꯛꯑ ꯑꯗꯨꯁꯨ ꯑꯗꯥ ꯇꯝꯒꯦ ꯍꯥꯏꯕꯗꯨꯁꯨ ꯉꯝꯗ꯭ꯔꯦ ꯑꯗꯣ ꯏꯃꯨꯡꯒꯤ ꯐꯤꯕꯝꯁꯦ ꯎꯕꯗ ꯑꯗꯩ ꯏꯇꯥꯅꯅꯦ ꯐꯤ ꯁꯥꯏꯗꯣꯒ ꯑꯗꯨꯝ ꯀꯥꯟꯅꯖꯕꯅꯤꯅ ꯑꯩꯁꯨ ꯍꯧꯖꯤꯛ ꯍꯥꯏꯕꯋꯥꯅꯤ ꯑꯗꯨ ꯌꯨꯝ ꯊꯕꯛ ꯇꯧꯔꯤꯉ ꯄꯥꯟꯊꯣꯛꯑꯒ ꯊꯕꯛ ꯇꯧꯕ ꯍꯥꯏꯁꯦ ꯑꯩꯁꯨ ꯉꯝꯗꯦ ꯁꯤꯟꯗꯩꯐꯥꯎꯇ ꯈꯔ ꯊꯥꯗꯣꯛꯈꯤꯕꯗꯣ ꯈꯣꯝꯖꯤꯟꯕ ꯉꯝꯗ ꯑꯗꯨꯅ ꯂꯩꯔꯤꯅꯦꯕ ꯍꯧꯖꯤꯛꯁꯨ ꯑꯗꯨꯃꯥꯏꯅ ꯀꯣꯟ ꯑꯃ ꯂꯩꯔꯒ ꯑꯩꯁꯨ ꯇꯦꯛꯇꯦꯛ ꯁꯥꯖꯤꯜꯂꯁꯤꯅ ꯑꯃꯨꯛ ꯈꯜꯂꯛꯏꯅꯦ ꯑꯩꯁꯨ ꯏꯇꯥꯅ ꯀꯥꯟꯅꯩ ꯍꯥꯏꯔꯗꯤ ꯑꯩꯁꯨ ꯌꯨꯝꯗꯗꯤ ꯑꯃꯨꯛ ꯂꯦꯡꯗꯅ ꯌꯨꯝꯗꯨꯗ ꯂꯩꯔꯒ ꯑꯗꯨꯝ ꯇꯧꯖꯔꯁꯨ ꯌꯥꯏꯗꯅ
ꯍꯣꯏ ꯌꯥꯏꯌꯦ ꯏꯇꯥ ꯑꯗꯨꯕꯨ ꯈꯜꯂꯗꯤ ꯀꯔꯤꯝ ꯀꯥꯏꯗꯦ ꯀꯩꯅꯣ ꯑꯗꯣ ꯏꯇꯥꯒꯤ ꯄꯩꯁꯥ ꯊꯥꯗꯣꯛꯈꯤꯕ ꯈꯣꯠꯈꯤꯕ ꯃꯌꯥꯝꯗꯣ ꯈꯣꯝꯖꯤꯟꯕ ꯉꯝꯗꯦ ꯍꯥꯏꯕꯗꯨꯃꯗꯤ ꯑꯁ ꯏꯇꯥ ꯌꯥꯝ ꯃꯥꯡꯖꯔꯅꯤ ꯑꯗꯨꯗꯨꯃꯗꯤ ꯊꯕꯛ ꯆꯤꯜꯂꯖꯁꯤꯅ ꯑꯔꯣꯏꯕ ꯑꯃ ꯅꯥꯏꯔꯒ ꯇꯧꯊꯣꯛꯑꯣ ꯑꯗꯨꯗꯨꯒ ꯎꯝ ꯐꯤꯗꯨ ꯁꯥꯒꯦ ꯍꯥꯏꯔꯒ ꯏꯇꯨꯝ ꯀꯣꯟ ꯑꯃꯁ ꯁꯠ ꯂꯩꯁꯜꯂꯒ
ꯆꯔ
ꯇ ꯌꯥꯔꯅꯦꯕ ꯑꯗꯨꯗꯨꯒꯅꯦ ꯑꯗꯨꯝ ꯇꯦꯛ ꯇꯦꯛ ꯇꯧꯕꯗꯅꯦ ꯄꯩꯁꯥꯒꯤ ꯋꯥ ꯉꯥꯛꯀꯤꯁꯨ ꯅꯠꯇꯕꯤꯗ ꯏꯇꯥꯒꯤ ꯄꯣꯠ ꯆꯩꯩ ꯐꯤꯔꯣꯜ ꯃꯔꯥꯡ ꯀꯥꯏꯅ ꯂꯩꯇꯦ ꯍꯥꯏꯔꯤꯗꯣ ꯑꯗꯨꯝ ꯑꯄꯥꯝ ꯑꯄꯥꯝꯕꯗꯣ ꯈꯜꯂꯒ ꯏꯇꯥꯒꯤ ꯁꯔꯨꯛ ꯂꯧꯍꯧꯔꯒ ꯑꯗꯨꯝ ꯌꯣꯟꯕ ꯈꯣꯠꯄꯗꯣ ꯂꯣꯏꯅ ꯌꯥꯏꯗꯅ ꯑꯗꯨ ꯑꯣꯏꯕꯅꯤꯅ ꯑꯗꯨꯃꯥꯏꯅ ꯇꯧꯕꯁꯨ ꯀꯩꯝ ꯀꯥꯏꯗꯦ ꯑꯗꯨꯗꯤ ꯌꯨꯝꯗꯁꯨ ꯂꯦꯡꯗꯅ ꯂꯩꯗꯣꯏꯅꯤꯅ ꯑꯗꯨꯕꯨꯗꯤ ꯏꯇꯥꯒꯤ ꯌꯨꯝꯒꯤ ꯊꯕꯛ ꯏꯟꯈꯥꯡ ꯆꯥꯛ ꯏꯁꯤꯡ ꯊꯣꯡꯕ ꯋꯥꯏ ꯁꯦꯠꯂꯝ ꯁꯦꯡꯕ ꯀꯩꯗꯧꯕ ꯑꯗꯨ ꯂꯣꯏꯔꯒ ꯃꯔꯛ ꯉꯥꯏꯍꯥꯛ ꯉꯥꯏꯍꯥꯛ ꯑꯗꯨꯝ ꯁꯥꯕ ꯌꯥꯏꯑꯕ ꯑꯗꯨꯃꯥꯏꯅ ꯇꯧꯔꯁꯨ ꯌꯥꯏꯌꯦ ꯏꯇꯥ
ꯌꯥꯝ ꯐꯩ ꯏꯇꯥ ꯑꯗꯨꯗꯤ ꯑꯩꯁꯨ ꯏꯇꯥꯅ ꯂꯩꯕ ꯀꯣꯟ ꯃꯐꯝꯗꯣ ꯑꯗꯨꯗꯒꯤ ꯈꯔ ꯀꯩꯅꯣ ꯇꯧꯕ ꯇꯥꯔꯦ ꯑꯗꯨꯗꯤ ꯑꯩ ꯍꯪꯉꯒ ꯄꯩꯁꯥꯗꯣ ꯁꯨ ꯄꯤ ꯈꯣꯠꯂꯤ ꯑꯗꯣ ꯑꯗꯨꯃꯥꯏꯅ ꯍꯪꯅꯔꯁꯤ ꯏꯇꯥꯗꯗꯤ ꯑꯗꯨꯝ ꯂꯩꯔꯝꯗꯥꯏꯗ ꯄꯥꯎ ꯐꯥꯎꯔꯛꯀꯦ ꯏꯇꯥꯅ ꯂꯩꯈꯤꯕ ꯃꯐꯝꯗꯨꯗ
ꯍꯣꯏ ꯍꯣꯏ ꯌꯥꯏꯑ ꯐꯥꯎꯔꯛꯑꯣ ꯐꯥꯎꯔꯛꯑꯣ ꯑꯗꯨꯒꯤꯗꯤ ꯏꯇꯥꯅꯅꯦ ꯍꯦꯛ ꯌꯥꯅꯤ ꯍꯥꯏꯕꯒ ꯑꯗꯨꯝ ꯍꯥꯏꯔꯛꯑꯣ ꯑꯗꯨꯝ ꯃꯣꯏꯗꯤ ꯑꯗꯨꯝ ꯇꯜꯂꯒꯁꯨ ꯂꯩꯕꯅꯦꯕ ꯑꯗꯨꯗꯨꯒ ꯅꯪꯅ ꯑꯗꯨꯝ ꯇꯧꯒꯦ ꯍꯥꯏ ꯀꯥꯟꯗ ꯑꯗꯨꯝ ꯇꯧꯕ ꯌꯥꯔꯦ ꯑꯗꯨꯒ ꯁꯥꯕ ꯈꯣꯠꯄꯁꯦ ꯌꯥꯝ ꯅꯨꯡꯉꯥꯏꯕꯅꯦꯕ ꯑꯗꯨꯗꯤ ꯑꯗꯨꯃꯥꯏꯅ ꯑꯗꯨꯒꯤꯗꯨꯗ ꯑꯣꯏꯅ ꯄꯥꯎ ꯐꯥꯎꯅꯔꯁꯤ ꯀꯣ ꯏꯇꯥ ꯑꯗꯨꯒ ꯃꯔꯛꯇ ꯑꯗꯨꯝ ꯍꯥꯏꯗꯤ ꯃꯔꯛ ꯃꯔꯛꯇꯁꯨ ꯑꯗꯨꯝ ꯍꯟꯗꯛꯇꯤ ꯈꯔ ꯐꯥꯎꯅꯔꯛꯁꯤ ꯐꯥꯎ ꯁꯨꯃꯥꯏꯅ ꯀꯨꯏꯅ ꯐꯥꯎꯅꯗꯕꯁꯦ ꯅꯨꯡꯉꯥꯏꯇꯦ ꯑꯗꯣ ꯉꯒꯤꯗꯤ ꯊꯝꯃꯒꯦ ꯀꯣꯏꯇꯥ
ꯍꯣꯏ ꯍꯣꯏ ꯊꯝꯃꯣ ꯊꯝꯃꯣ ꯏꯇꯥ ꯑꯗꯨꯗꯤ